ꯍꯂꯣ
ꯎꯝ ꯇꯥꯏꯌꯦꯀꯣ
ꯑꯥ ꯑꯩꯈꯣꯢꯒꯤꯗꯣ
ꯎꯝ
ꯑꯥ ꯀꯨꯟꯊ꯭ꯔꯥ ꯐꯥꯎꯅꯤ ꯀꯨꯟꯊ ꯑꯦꯛꯆ꯭ꯋꯦꯜꯂꯤ ꯀꯨꯟꯊ꯭ꯔꯥ ꯐꯥꯎꯗꯤ ꯑꯣꯢꯌꯦꯀꯣ
ꯍꯣꯢ
ꯑꯗꯣ ꯍꯧꯖꯤꯛ ꯇꯧꯕꯗꯣ ꯑꯩ ꯀꯨꯟ ꯃꯉꯥꯗꯤ ꯌꯧꯔꯦꯕ ꯅ ꯑꯅꯥꯎꯕ ꯊꯣꯛꯇꯦꯅꯦ ꯑꯗꯨꯅ ꯑꯥ ꯑꯗꯨꯅ ꯂꯣꯢꯈ꯭ꯔꯕ꯭ꯔ ꯈꯪꯗꯦ
ꯑꯣ ꯈꯪꯗꯦꯅꯦ
ꯎꯝ ꯃꯤ ꯈꯔꯁꯨ ꯑꯗꯨꯝ ꯍꯥꯢꯌꯦꯅ ꯀꯨꯟ ꯇꯔꯦꯠ ꯅꯤꯄꯥꯟ ꯃꯥꯄꯟ ꯇꯔꯥ ꯑꯣ ꯇꯧꯔꯒ ꯂꯣꯢꯈ꯭ꯔꯦꯅ ꯑꯩꯒꯤ ꯅꯪꯒꯤꯖꯨ ꯑꯗꯨꯝ ꯇꯧꯒꯗ꯭ꯔ ꯀꯣ
ꯑꯩ ꯑꯩꯒꯤꯁꯨꯀꯣ ꯎꯝ ꯑꯥ ꯀꯨꯟꯊ꯭ꯔꯥꯅꯤꯗꯅꯀꯣ ꯑꯗꯨ ꯑꯥ ꯇꯣꯏꯟꯗꯤ ꯐꯥꯏꯚ ꯒꯨꯝꯕ ꯁꯨꯔꯒ ꯂꯣꯢꯔꯕꯅꯦ ꯃꯇꯝ ꯃ ꯇꯝ ꯍꯧꯖꯤꯛꯇꯤ ꯃꯇꯝꯗ ꯂꯤꯃꯤꯠ ꯂꯩꯕꯒꯤ
ꯑꯣ ꯑꯣ ꯑꯗꯨ ꯑꯣꯢꯔꯖꯨ ꯐꯪꯒꯗ꯭ꯔꯥ
ꯎꯝ ꯍꯣꯢ ꯑꯩꯅ ꯀꯣꯜ ꯇꯧꯔꯒ ꯍꯥꯡꯕꯅꯦ ꯃꯤ ꯑꯗꯨꯒꯤ ꯅꯪꯅ ꯑꯩꯕꯨ ꯀꯣꯜ ꯇꯧꯔꯁꯨ ꯑꯩꯅ ꯅꯪꯕꯨ ꯀꯣꯜ ꯇꯧꯔꯁꯨ ꯀꯣꯟꯅꯗꯦ ꯍꯧꯖꯤꯛꯀꯥꯟꯗꯤ ꯑꯗꯨꯝ ꯑꯦꯈꯣꯢꯒꯤ ꯏ ꯇꯥꯏꯝꯗꯀꯣ ꯑꯗꯨꯗ ꯆꯜꯂꯦ ꯑꯩꯁꯨ ꯍꯥꯡꯕꯅꯦꯕ ꯑꯗꯨ ꯀ ꯀꯃꯥꯢ ꯇꯧꯁꯤꯔꯅ ꯍꯥꯡꯕ ꯀꯥꯟꯗ ꯃꯣꯢꯁꯦ ꯅꯪꯒꯤ ꯂꯤꯃꯤꯠ ꯁꯨꯔꯗꯤ ꯁꯨꯔꯦ ꯌꯥꯔꯦ ꯑꯗꯨꯝ ꯍꯥꯢꯕ
ꯑꯣ ꯑꯗꯨꯝ ꯐꯪꯕꯨꯗꯤ ꯐꯪꯒꯅꯤ ꯍꯥꯢꯕꯀꯣ
ꯍꯣꯢꯗ ꯍꯦ ꯍꯦ ꯂꯣꯢꯅꯃꯛ
ꯏ ꯑꯝ ꯃꯣꯢꯅ ꯍꯥꯢꯕꯗꯤ ꯀꯨꯟꯊ꯭ꯔꯥ ꯁꯨ ꯁꯨꯨꯋꯣꯅ ꯍꯥꯢꯕꯗꯣ
ꯎꯝ ꯑꯗꯨ ꯁꯨ ꯈ꯭ꯔꯕꯅꯦ ꯃꯤꯒꯤ ꯀꯣꯜꯁꯨ ꯔꯤꯁꯤꯚ ꯇꯧꯕꯒꯤ ꯀꯣ ꯗꯨ ꯃꯤꯅꯤꯠꯁꯨ ꯁꯨꯈ꯭ꯔꯕꯅꯦꯕ ꯑꯗꯨ ꯁꯨꯗ꯭ꯔꯁꯨ ꯑꯦꯈꯣꯢ ꯃꯣꯢꯅ ꯃꯤꯅ ꯇꯧꯕꯁꯨ ꯌꯥꯗꯦ ꯑꯦꯈꯣꯢꯅ ꯇꯧꯕꯁꯨ ꯌꯥꯗꯦ ꯑꯗꯨꯒꯨꯝꯕ ꯌꯥꯝ ꯊꯣꯢꯗꯅ ꯑꯗꯨ ꯈꯣꯢꯗꯣ ꯌꯥꯔꯦ ꯍꯥꯢꯌꯦ
ꯑꯣ ꯑꯣ
ꯑꯦ ꯑꯩꯁꯨ ꯍꯥꯡꯕꯅꯦꯕ ꯃꯤꯅꯁꯨ ꯑꯩꯕꯨ ꯀꯣꯜ ꯇꯧꯕ ꯌꯥꯗꯦ ꯑꯩꯅꯁꯨ ꯇꯧꯕ ꯌꯥꯗꯦ ꯑꯗꯨꯒ ꯎꯝ ꯑꯗꯨꯗꯤ ꯇꯤꯗꯤ ꯌꯥꯝ ꯂꯩꯕ ꯑꯗꯨꯁꯤꯡ ꯀꯃꯥꯏ ꯇꯧꯒꯦꯔ ꯑꯩꯅ ꯍꯪꯕꯀꯣ ꯌꯥꯅꯤ ꯍꯥꯏꯌꯦ ꯍꯧꯖꯤꯛꯇꯤ ꯇꯥꯏꯝꯗ ꯂꯤꯃꯤꯠ ꯑꯣꯏꯕꯒꯤ
ꯑꯣ ꯑꯣ
ꯑꯗꯨ ꯀꯥꯏꯗꯦ ꯅꯪꯅ ꯇꯧꯔꯨꯁꯨ ꯑꯩꯅ ꯇꯧꯔꯨꯁꯨ ꯀꯣ ꯑꯗꯨꯝ ꯇꯥꯏꯝꯗ ꯆꯠꯄꯅꯤꯅ
ꯑꯣ ꯑꯣ
ꯑꯁꯤ ꯑꯗꯨꯒꯨꯝꯕ ꯃꯤ ꯌꯥꯝꯕ ꯃꯥꯜꯂꯦ ꯃꯣꯏꯁꯨ ꯍꯡꯉꯒ ꯂꯩꯕꯅꯦ
ꯍꯣꯏ ꯍꯣꯏ
ꯑꯩꯁꯨ ꯑꯅꯤꯗꯣ ꯑꯩꯁꯦ ꯑꯍꯨꯝ ꯃꯔꯤ ꯄꯥꯏꯌꯦꯕ ꯑꯅꯤꯗꯣ ꯗꯨꯝ ꯊꯣꯛꯈ꯭ꯔꯕ ꯇ꯭ꯋꯦꯟꯇꯤ ꯐꯥꯏꯞꯇꯒꯤ ꯆꯛ ꯆꯠꯇꯦ ꯑꯃꯅ ꯇ꯭ꯋꯦꯟꯇꯤꯗꯒꯤ ꯆꯠꯇꯦ ꯑꯃꯅ ꯇ꯭ꯋꯦꯟꯇꯤ ꯐꯥꯏꯞꯇꯒꯤ ꯆꯠꯇꯦ
ꯑꯗꯨꯏ ꯑꯣꯏꯔꯝꯃꯅꯤ ꯑꯩꯁꯨ
ꯎꯝ ꯅꯪꯁꯨ ꯑꯗꯨ ꯑꯣꯏꯔꯝꯅꯤ ꯍꯣꯏ
ꯎꯝ
ꯑꯗꯨ ꯑꯩꯛ ꯑꯇꯣꯞꯄꯗ ꯑꯩꯈꯣꯏꯅ ꯐꯖꯅ ꯔꯤꯁꯤꯞ ꯇꯧꯗ꯭ꯔꯒ ꯐꯖꯅ ꯑꯗꯨ ꯀꯣꯂꯤꯡꯗꯣ ꯇꯧꯑꯣ ꯇꯧꯕꯗꯤ ꯑꯗꯨꯝ ꯀꯨꯟꯊ꯭ꯔꯥ ꯐꯥꯎꯕꯗꫭ ꯑꯗꯨꯝ ꯐꯖꯅ ꯆꯠꯂꯦꯕ ꯑꯗꯨ ꯑꯩꯈꯣꯏꯅ ꯃꯤꯒꯤ ꯀꯣꯜꯗꯣ ꯂꯧꯋꯦ ꯑꯩꯈꯣꯏꯅ ꯑꯃꯨꯛꯀ ꯇꯧꯋꯦ ꯍꯥꯏꯔꯗꯤ ꯑꯗꯨꯝ ꯆꯠꯇꯕ
ꯎꯝ
ꯖꯥꯠ ꯖꯥꯠꯅꯤ ꯁꯤꯗꯁꯨ
ꯍꯣꯏ
ꯅꯪ ꯀꯨꯏꯈ꯭ꯔꯕ꯭ꯔꯣ
ꯀꯨꯏꯗ꯭ꯔꯤꯗ ꯂꯥꯁ ꯋꯤꯛ ꯂꯥꯁ ꯋꯤꯛꯇꯒꯤ ꯑꯣꯏꯔꯝꯅꯤ ꯑꯩꯅ ꯌꯥꯎꯕꯗꯣ
ꯑꯣ ꯑꯣ ꯑꯩꯁꯨ ꯀꯨꯏꯗ꯭ꯔꯤꯗ ꯍꯞꯇꯥ ꯑꯃꯒꯨꯝꯕꯗꯤ ꯆꯪꯈ꯭ꯔꯦ ꯍꯞꯇꯥ ꯑꯅꯤꯒꯨꯝꯕꯗꯤ ꯆꯠꯂꯦ
ꯑꯥ
ꯅꯨꯡꯉꯥꯏꯗꯤ ꯅꯨꯡꯉꯥꯏꯕꯀꯣ
ꯍꯣꯏ
ꯌꯨꯝꯒꯤ ꯊꯕꯛꯁꯨ ꯇꯧꯋꯦ ꯑꯁꯤꯗꯁꯨ ꯇꯧꯋꯦ ꯑꯗꯨꯝ ꯐ꯭ꯂꯦꯛꯁꯤꯕꯜ ꯑꯣꯏꯕ ꯇꯥꯔꯦ ꯑꯩꯈꯣꯏꯅ ꯇꯧꯅꯤꯡꯕ ꯃꯇꯝꯗ ꯇꯧꯕ
ꯆꯨꯝꯃꯦ ꯆꯨꯝꯃꯦ
ꯑꯁꯤꯗꯒꯤ ꯍꯦꯟꯅ ꯅꯨꯡꯉꯥꯏꯕ ꯂꯩꯇ꯭ꯔꯦ ꯑꯩ ꯊꯕꯛ ꯂꯣꯏꯅꯃꯛ ꯇꯧꯔꯒ
ꯃꯤ ꯈꯔꯗꯤ ꯑ ꯌꯥꯝ ꯀꯨꯏꯅ ꯑꯁꯤ ꯄꯥꯏꯕ ꯃꯥꯜꯂꯦꯀꯣ ꯃꯤ ꯈꯔꯗꯤ
ꯍꯣꯏ ꯌꯥꯝ ꯀꯨꯏꯅ ꯄꯥꯏꯈ꯭ꯔꯕ ꯌꯥꯝ ꯂꯩꯕꯅꯦ
ꯎꯝ
ꯑꯩꯒꯤ ꯅꯨꯄꯥ ꯑꯩꯒꯤ ꯅꯨꯄꯥ ꯅꯠꯇꯦ ꯑꯩꯉꯣꯟꯗ ꯇꯧꯔꯛꯄ ꯅꯨꯄꯥ ꯑꯃ ꯃꯥ ꯃꯥꯅꯀꯣ ꯑꯗꯨ ꯑꯩꯈꯣꯏ ꯒ꯭ꯔꯨꯞ ꯇ ꯎꯝ ꯀꯔꯤꯅꯣ ꯍꯥꯏ ꯎꯝ ꯑꯆꯧꯕ ꯑꯈꯣꯏꯕꯨ ꯈꯪꯅꯕ ꯃꯥꯜꯂꯦ ꯑꯗꯨ ꯃꯥ ꯃꯥꯁꯨ ꯍꯦꯛ ꯍꯧꯕ ꯀꯥꯟꯗ ꯑꯁꯤ ꯍꯧꯗ꯭ꯔꯤꯉꯩꯗ ꯑꯥ ꯅꯨꯃꯤꯠ ꯇꯔꯥ ꯇꯔꯥ ꯃꯉꯥꯒꯨꯝꯕꯗ ꯃꯥꯗꯤ ꯈꯪꯈ꯭ꯔꯦ ꯍꯥꯏꯌꯦ ꯍꯧꯗ꯭ꯔꯤꯉꯩꯗ ꯀꯣ ꯑꯗꯨꯃꯥꯏꯅ ꯑꯗꯨꯝ ꯇꯥꯎ ꯇꯥꯎꯔꯒ ꯂꯩ ꯑꯁꯤ ꯑꯥ ꯂꯥꯛ ꯇ꯭ꯔꯤꯉꯩꯗ ꯑꯇꯣꯞꯄ ꯑꯇꯣꯞꯄꯗ ꯑꯦꯟ ꯑꯦꯟꯒꯤꯗꯣ ꯑꯩꯈꯣꯏ ꯅꯥꯏꯕꯔꯒꯤ ꯏꯁꯇꯦꯠꯇꯣ ꯑꯗꯨꯒꯤ ꯂꯥꯛꯄ ꯃꯇꯝꯗ ꯃꯥꯁꯦ ꯐꯖꯅ ꯇꯧꯋꯦ ꯍꯥꯏꯌꯦ ꯑꯁꯤꯗꯒꯤ ꯍꯦꯟꯅ ꯐꯖꯅ ꯑꯗꯨꯗ ꯇꯥꯎꯕ ꯃꯥꯜꯂꯦ ꯃꯥꯁꯦ ꯑꯗꯨ ꯐꯖꯅ ꯋꯥꯔꯤ ꯁꯥꯔꯒ ꯍꯧꯖꯤꯛꯀꯥꯟ ꯑꯃꯨꯛꯀ ꯑꯁꯤꯗ ꯇꯧꯕ ꯑꯗꯨ ꯑꯗꯨꯝ ꯐꯥꯎꯕꯣꯛ ꯑꯩ ꯋꯥꯔꯤ ꯑꯗꯨꯝ ꯐꯕꯅꯦ ꯑꯁꯤꯁꯨ ꯃꯥꯅ ꯎꯝ ꯑꯩꯈꯣꯏ ꯃꯔꯤ ꯃꯔꯤ ꯇꯧꯕꯅꯦ ꯉꯁꯤꯁꯨ ꯑꯗꯨꯝ ꯅꯨꯃꯤꯠ ꯈꯨꯗꯤꯡ ꯑꯗꯨꯝ ꯇꯧꯋꯤꯅꯦ ꯃꯥꯁꯨ ꯋꯥꯔꯤ ꯁꯥꯕ ꯅꯨꯡꯉꯥꯏꯌꯦ ꯑꯗꯨ ꯅꯨꯄꯥꯁꯨꯀꯣ ꯑꯗꯨꯒꯤ ꯑꯩꯅ ꯑꯗꯨꯝ ꯇꯧꯕꯅꯦ ꯃꯉꯣꯟꯗꯁꯨꯨ
ꯑꯣ
ꯑꯩꯒꯤꯁꯦ ꯐꯔꯛ ꯇꯥꯏꯅꯦ ꯏꯟꯀꯃꯤꯡ ꯀꯣꯜꯁꯨ ꯌꯧꯗꯕ ꯅꯪ ꯅꯪ ꯑꯩ ꯕꯨ ꯑꯅꯤꯗꯤ ꯇ꯭ꯔꯥꯏ ꯇꯧꯕ ꯃꯥꯜꯂꯦꯀꯣ
ꯍꯣꯏ ꯅꯪꯉꯣꯟꯗ ꯑꯅꯤꯔꯛ ꯇꯧꯈ꯭ꯔꯦ
ꯑꯗꯨ ꯑꯅꯤ ꯆꯠꯇꯦ ꯀꯣ
ꯑꯥꯠ
ꯑꯅꯤꯗꯣ ꯆꯠꯇꯦꯕꯀꯣ ꯅꯪ ꯇꯧꯕꯗꯨ ꯂꯣꯏꯅꯃꯛ ꯆꯞ ꯆꯞ ꯃꯥꯟꯅ ꯂꯥꯛꯑꯦꯀꯣ
ꯍꯧꯖꯤꯛ ꯂꯣ
ꯑ ꯅꯪ ꯑꯁꯤ ꯑꯩꯕꯨ ꯀꯣꯜ ꯇꯧꯕ ꯃꯇꯝꯗ ꯑꯅꯤ ꯇꯧꯋꯦꯀꯣ
ꯑꯩ ꯀꯥꯎꯈ꯭ꯔꯅꯦ ꯑꯩ ꯑꯩꯒꯤ ꯏꯅꯥꯎꯅꯨꯄꯤꯕꯨꯁꯨ ꯑꯩ ꯇ꯭ꯔꯥꯏ ꯇꯧꯕꯅꯦ ꯑꯗꯣ ꯃꯥꯒꯤꯗꯤ ꯆꯠꯇꯦ ꯑꯗꯨꯒ ꯅꯪꯕꯨ ꯑꯃꯨꯛꯀ ꯇ꯭ꯔꯥꯏ ꯇꯧꯔꯒ ꯆꯠꯂꯦ
ꯑꯣ ꯑꯣ
ꯎꯝ ꯖꯤꯔꯣ ꯆꯠꯄ ꯑꯩ ꯏꯅꯥꯎꯅꯨꯄꯤꯕꯨ ꯇꯧꯕꯗꯨ
ꯑꯣ ꯆꯥꯆꯥ ꯆꯠꯇ꯭ꯔꯗꯤ ꯑꯗꯨ ꯖꯦꯔꯣꯗꯤ ꯇꯥꯏ ꯇꯥꯗꯕꯤꯅꯦ ꯔꯤꯡꯒꯤꯡ ꯆꯠꯂꯒ ꯄꯥꯏꯈꯠꯈ꯭ꯔꯗꯤ ꯑꯗꯨꯝ ꯆꯠꯂꯦ
ꯈꯪꯗꯦ ꯑꯗꯨꯝ ꯖꯤꯔꯣ ꯑꯅꯤꯔꯛ ꯊꯣꯛꯑꯦ
ꯑꯣ ꯑꯗ ꯀꯩꯗ ꯍꯧꯖꯤꯛꯀꯥꯟꯗꯤ ꯖꯦꯔꯣ ꯊꯣꯛꯂꯛꯁꯨ ꯀꯣ ꯍꯥꯏꯕꯗꯤ ꯅꯪ ꯂꯥꯛꯄꯅꯤꯅ ꯔꯤꯀꯨꯞ ꯇꯧꯕ ꯌꯥꯏꯕ
ꯑꯣ
ꯂꯥꯛꯄꯒ ꯆꯠꯄꯒ ꯆꯞ ꯃꯥꯟꯅꯈ꯭ꯔꯦ ꯃꯇꯝꯗ ꯆꯠꯄꯅꯤꯅ
ꯑꯣ ꯑꯩꯗꯤ ꯆꯠꯄꯅ ꯈꯔ ꯇꯣꯡꯕ꯭ꯔꯅ ꯈꯟꯕ
ꯆꯠꯄꯅꯗꯤ ꯇꯣꯡꯗꯤ ꯇꯣꯡꯉꯦ ꯍꯥꯏꯕꯗꯤ ꯑꯩꯈꯣꯏ ꯑꯥ ꯑꯗꯨ ꯐꯥꯎꯕ ꯂꯧꯕ ꯌꯥꯏꯗꯅ ꯂꯥꯛꯇ꯭ꯔꯁꯨ ꯆꯠꯂꯁꯨꯀꯣ ꯑꯩ ꯍꯥꯏꯒꯦ ꯅꯣꯡꯃ ꯑꯩꯈꯣꯏ ꯑꯩꯈꯣꯏ ꯑꯩꯒꯤ ꯐ꯭ꯔꯦꯟ ꯑꯃ ꯂꯩꯕꯅꯦ ꯃꯥ ꯍꯧꯖꯤꯛꯀꯥꯟꯗꯤ ꯃꯥꯁꯦ ꯑꯅꯤ ꯄꯥꯏꯕꯅꯦ ꯃꯥꯒꯤ ꯅꯤꯗꯣ ꯂꯣꯏꯈ꯭ꯔꯦ ꯍꯧꯖꯤꯛꯀꯥꯟꯗꯤ ꯑꯩꯅ ꯀꯣꯜ ꯇꯧꯔꯁꯨ ꯌꯥꯗꯦ ꯃꯥꯅꯁꯨ ꯇꯥꯎꯕ ꯌꯥꯗꯦ ꯑꯗꯨ ꯅꯨꯄꯤꯗꯣ ꯏꯕꯥꯅꯤ ꯀꯣꯜ ꯇꯧꯑꯦ ꯑꯩꯈꯣꯏ ꯅꯨꯄꯤꯒꯤ ꯃꯔꯝꯗ ꯋꯥꯔꯤ ꯁꯥꯥꯏ ꯃꯥꯗꯤ ꯍꯣꯁꯄꯤꯇꯥꯜꯗꯁꯨ ꯊꯕꯛ ꯀꯟꯅ ꯇꯧꯕꯒꯤ ꯑꯥ ꯅꯔꯁꯅꯦꯕ ꯃꯥꯁꯦ ꯑꯗꯨ ꯅꯔꯁ ꯇꯧꯔꯒ ꯇꯧꯕꯒꯤ ꯃꯥꯁꯦ ꯋꯥꯔꯤ ꯑꯗꯨ ꯅꯨꯄꯤꯒꯤ ꯃꯔꯝꯗ ꯍꯥꯏ ꯍꯥꯏꯔꯒ ꯑꯩꯈꯣꯏꯅꯤꯗꯣ ꯑꯩꯅ ꯇꯧꯕꯅꯦꯕ ꯃꯥꯗꯤ ꯔꯤꯁꯤꯞ ꯇꯧꯕꯅꯦꯕ ꯑꯗꯨꯒ ꯃꯥꯒꯤꯗꯣ
ꯑꯣ
ꯌꯥꯝꯅ ꯑꯗꯨ ꯀꯣꯜꯗ ꯂꯥꯛꯑꯦ ꯑꯩꯒꯤꯗꯣ ꯈꯖꯤꯛꯇꯪ ꯂꯥꯛꯑꯦ ꯑꯗꯨꯒꯤ ꯑꯩꯈꯣꯏꯅ ꯋꯥ ꯉꯥꯡꯕꯀꯥꯟꯗꯀꯣ ꯑꯩꯈꯣꯏ ꯉꯥꯡꯕꯅꯁꯨ ꯐꯥꯕ ꯃꯥꯜꯂꯤ
ꯑꯣ ꯑꯣ
ꯑꯩꯒꯤ ꯑꯩꯒꯤ ꯑꯩꯅ ꯈꯥꯟꯕꯗ ꯈꯪꯗꯦꯗ ꯑꯩꯁꯨ ꯑꯗꯨꯝ ꯍꯥꯏꯕꯅꯤꯅ
ꯑꯣꯏꯔꯝꯕꯁꯨ ꯌꯥꯏꯌꯦ ꯍꯣꯏ
ꯎꯝ ꯑꯗꯨꯒꯤ ꯑꯩ ꯑꯗꯨꯗꯤ ꯀꯟꯅꯗꯦ ꯅꯪꯅ ꯑꯩꯕꯨ ꯇꯧꯔ ꯇꯧꯅꯤꯡꯔꯗꯤ ꯇꯧꯑꯣ ꯑꯩꯅ ꯅꯪꯕꯨ ꯁꯨ ꯇꯧꯒꯦ ꯑꯗꯨꯝ ꯑꯩꯗꯣ ꯑꯩꯒꯤ ꯑꯗꯨꯝ ꯍꯨꯝ ꯍꯣꯏ ꯀꯔꯤ ꯂꯩꯔꯗꯤ ꯌꯥꯔꯦ ꯍꯥꯏꯅ ꯑꯩ ꯈꯟꯕꯅꯦ ꯑꯗꯨꯒ ꯑꯩꯅꯁꯨ ꯍꯥꯡꯁꯨ ꯍꯥꯡꯉꯦ ꯑꯗꯨ ꯃꯥꯁꯨ ꯁꯤ ꯑꯗꯨꯝ ꯍꯥꯏꯕꯀꯣ ꯍꯧꯖꯤꯛꯇꯤ ꯃꯇꯥꯝꯗ ꯂꯩꯕꯅꯤꯅ ꯅꯪꯒꯤꯗꯣ ꯍꯦꯡꯈ꯭ꯔꯕ ꯃꯥꯜꯂꯦꯅ ꯑꯗꯨꯝ ꯍꯥꯏꯗꯣ ꯑꯩꯒꯤ ꯑꯃꯗꯣ ꯑ ꯀꯨꯟꯊ꯭ꯔꯥ ꯁꯨꯔꯦ ꯀꯨꯟꯊ꯭ꯔꯥ ꯁꯨꯨꯔꯦ ꯑꯗꯨꯒ ꯔꯤꯁꯤꯞꯇꯣ ꯑꯗꯨꯝ ꯇꯧꯕ ꯌꯥꯏꯕ ꯍꯥꯏꯕꯗꯤ ꯖꯦꯔꯣ ꯆꯞ ꯃꯥꯟꯕꯒꯤꯀꯣ ꯑꯗꯨꯗꯣ ꯖꯦꯔꯣ ꯆꯝꯃꯥꯟꯕꯒꯤ ꯑꯗꯨꯝ ꯔꯤꯁꯤꯞ ꯍꯧꯖꯤꯛꯐꯥꯎ ꯇꯧ ꯅꯪꯅ ꯇꯥꯎꯕ ꯎꯝ ꯐꯥꯔꯁ ꯅꯝꯕꯔꯗꯣ ꯑꯗꯨ ꯅꯝꯕꯔꯗꯨꯅꯤ ꯑꯗꯨ ꯑꯩ ꯍꯧꯖꯤꯛꯇ ꯈꯥꯡꯅꯦꯕ ꯃꯥꯁꯦ ꯑꯗꯨꯝ ꯌꯥꯗ꯭ꯔꯦ ꯍꯥꯏꯕꯗꯣ ꯅꯍꯥꯟ ꯃꯤꯅ ꯑꯗꯨ ꯅꯝꯕꯔꯗ ꯑꯗꯨꯝ ꯇꯧꯒꯅꯤꯕ
ꯑꯣ
ꯎꯝ ꯎꯝ ꯎꯝ ꯎꯝ ꯆꯥꯛ ꯊꯣꯡꯉꯤꯔꯥ ꯅꯪꯅ
ꯑꯍꯣꯏ ꯊꯣꯡꯒꯅꯤ ꯍꯧꯖꯤꯛꯇꯤ ꯌꯥꯝ ꯉꯥꯜꯂꯤꯗ
ꯎꯝ
ꯄꯨꯡ ꯑꯩ ꯏꯅꯥꯎꯅꯨꯄꯤꯒ ꯑꯩ ꯏꯃꯥꯟꯅꯕꯤ ꯑꯃꯒ ꯀꯣ ꯂꯩꯃꯤꯟꯅꯕꯅꯦ ꯑꯗꯣ ꯎꯝ ꯊꯣꯡꯒꯦ ꯍꯥꯏꯔꯗꯤ ꯄꯨꯡ ꯃꯉꯥ ꯇꯔꯨꯛ ꯀꯨꯝꯕꯗꯩ ꯊꯣꯡꯕꯅꯤ ꯑꯩꯈꯣꯏꯗꯤ ꯃꯤ ꯌꯥꯝꯗꯕꯅꯤꯅꯀꯣ
ꯑꯣ ꯑꯣ ꯑ ꯑꯩꯈꯣꯏꯗꯤ ꯃꯤ ꯌꯥꯝꯗꯤ ꯌꯥꯝꯕꯅꯦ ꯑꯗꯨ ꯉꯁꯤ ꯑꯩꯒꯤ ꯁꯤꯁꯇꯔ ꯏꯟꯂꯣꯒꯤ ꯃꯥꯗꯔꯗꯨ
ꯑꯥ
ꯃꯥꯒꯤ ꯃꯃꯥꯒꯤ ꯕꯥꯔꯗꯦ ꯂꯩꯕꯒꯤ ꯑꯉꯥꯡꯁꯤꯡ ꯃꯤ ꯃꯤ ꯃꯔꯤ ꯆꯠꯈ꯭ꯔꯦ ꯃꯤ ꯑꯃꯅ ꯉꯁꯤ ꯈꯨꯟ ꯑꯃꯨꯛꯀ ꯆꯠꯀꯦꯅ ꯗꯤꯂꯤꯚ꯭ꯔꯤ ꯂꯩꯕ ꯃꯥꯜꯂꯦ ꯃꯥꯒꯤ ꯁꯤꯁꯇꯔ ꯏꯟ ꯂꯣ ꯑꯗꯨꯒꯤ ꯃꯤ ꯑꯃꯅ ꯈꯨꯟ ꯆꯠꯈ꯭ꯔꯕ ꯑꯗꯨ ꯑꯩꯈꯣꯏ ꯍꯧꯖꯤꯛ ꯃꯔꯤ ꯉꯛꯇ ꯂꯩ ꯉꯁꯤ ꯉꯛꯇꯅꯦ ꯑꯗꯨ ꯍꯌꯦꯡ ꯑ ꯗꯤꯟꯅꯔ ꯂꯣꯏꯕ ꯀꯥꯟꯗꯃꯣꯏ ꯂꯣꯏ ꯊꯣꯛꯂꯥꯛꯀꯅꯤ ꯃꯤ ꯌꯥꯝ ꯌꯥꯝꯒꯅꯤ ꯑꯗꯨꯝꯀ
ꯅꯪ ꯅꯨꯄꯥꯒꯤ ꯌꯨꯝꯗ ꯂꯩꯕ꯭ꯔꯥ ꯇꯣꯉꯥꯟꯅ ꯂꯩꯕ꯭ꯔꯥ ꯅꯕꯅꯤ
ꯑꯩ ꯍꯧꯖꯤꯛ ꯑꯥ ꯑꯩꯒꯤ ꯌꯨꯝꯗ ꯂꯩꯕ ꯑꯩꯒꯤ ꯅꯨ ꯅꯨꯄꯥꯒꯤ ꯌꯨꯝꯗ ꯂꯩ ꯂꯩꯔꯒ ꯊꯥ ꯑꯃ ꯂꯩꯔꯒ ꯂꯥꯛꯀꯅꯦꯕ ꯑꯗꯨꯒ ꯑꯩ ꯑꯩ ꯑꯩꯒꯤ ꯌꯨꯝꯗꯨꯁꯨ ꯂꯩꯇ꯭ꯔꯗꯤ ꯅꯨꯡꯉꯥꯏ ꯗꯦ ꯑꯃꯔꯛꯇꯤ ꯂꯩꯒꯦ ꯍꯥꯏꯅ ꯀꯣ ꯑꯁꯤꯗ ꯥ ꯊꯥ ꯁꯨꯗ꯭ꯔꯁꯨ ꯍꯞꯇꯥ ꯑꯅꯤꯒꯨꯝꯕ ꯂꯩꯒꯦ ꯍꯥꯏꯅ ꯂꯥꯛꯄꯅꯤꯅ
ꯑꯣ
ꯑꯉꯥꯡ ꯈꯣꯏꯕꯨꯁꯨ ꯅꯪ ꯑꯗꯨꯝ ꯃꯤꯁ ꯇꯧꯕꯒꯤ ꯃꯄꯥꯟꯗ ꯑꯃꯨꯛꯀ ꯆꯠꯈ꯭ꯔꯅꯤ ꯑꯗꯨ ꯂꯥꯛꯄꯗ ꯂꯩ ꯈ꯭ꯔ ꯂꯩꯇ꯭ꯔꯗꯤ ꯅꯨꯡꯉꯥꯏꯇ꯭ꯔꯦ ꯍꯥꯏꯅꯤ ꯁꯤꯗ ꯈꯔ ꯂꯩꯕꯅꯤ ꯂꯩꯔꯁꯨ ꯑꯗꯨꯝ ꯎꯝ ꯍꯥꯏꯌꯣ
ꯅꯨꯄꯥꯒꯤ ꯌꯨꯝꯗꯤ ꯆꯤꯡꯗꯔꯥ ꯇꯝꯄꯛ ꯇꯔꯥ
ꯍꯣꯏ ꯑꯩꯒꯤ ꯅꯨꯄꯥꯒꯤ ꯌꯨꯝꯗꯤ ꯇꯤ ꯑꯦꯝ ꯑꯦꯜꯗ
ꯑꯣ ꯑꯣ
ꯅꯪꯗꯤ ꯇꯤ ꯑꯦꯝ ꯑꯦꯜꯗꯒꯤ ꯅꯠꯇ꯭ꯔꯣ
ꯆꯨꯝꯃꯦ ꯃꯥꯟꯅꯦ
ꯑꯣ ꯑꯣ ꯇꯤ ꯑꯦꯃ ꯑꯦꯜꯗ ꯂꯩꯌꯦ ꯑꯈꯣꯏꯁꯨ
ꯑꯗꯨ ꯑꯣꯏꯔꯁꯨ ꯅꯕꯥꯅꯤ ꯑꯗꯨꯝ ꯃꯄꯥꯟꯗ ꯂꯩꯕ꯭ꯔꯥ
ꯃꯄꯥꯟꯗ ꯂꯩꯕ ꯍꯣꯏ ꯂꯥꯛꯄ ꯀꯥꯟꯗ ꯑꯗꯨ ꯇꯤ ꯑꯦꯝ ꯑꯦꯜꯗ ꯂꯥꯛꯑꯦ ꯅꯪ ꯅꯪ ꯂꯩꯕꯗꯣ ꯑꯩ ꯂꯩꯕꯗꯤ ꯑꯦꯝ ꯑꯣꯗ ꯂꯩꯌꯦ ꯑꯦꯝ ꯑꯣ ꯗꯤ ꯏ ꯑꯦꯜꯗ
ꯑꯣ ꯑꯩꯗꯤ ꯑꯥ ꯀꯩꯅꯣ ꯁ꯭ꯀꯨꯜ ꯑꯃ ꯂꯩꯌꯦꯗꯅ ꯕꯖꯥꯔ ꯌꯨꯗ ꯍꯧꯕꯗꯣ ꯌꯨ ꯕꯤ ꯑꯦꯁ ꯑꯗꯨꯒꯤ ꯃꯈꯥꯔꯣꯝꯗ ꯂꯩꯕꯅꯤ
ꯑꯣ ꯑꯣ ꯐꯩꯏꯅꯦ ꯑꯗꯨꯒꯤ ꯃꯈꯥꯔꯣꯝꯗ ꯌꯥꯝ ꯀꯨꯝꯕꯅꯤꯍꯦ ꯑꯩꯈꯣꯏꯒꯤ ꯃꯤ ꯑꯩꯈꯣꯏꯒꯤ ꯐ꯭ꯔꯦꯟꯁꯤꯡꯒ ꯑꯩꯈꯣꯏ ꯁ꯭ꯀꯨꯜ ꯀꯥꯕ ꯀꯥꯟꯗ ꯀꯣ
ꯑꯣ ꯅꯪꯁꯨ ꯑꯗꯨꯗꯒꯤ ꯀꯥꯕ꯭ꯔꯥ
ꯍꯣꯏ ꯌꯨ ꯕꯤ ꯑꯦꯁꯇ ꯇꯦꯟ ꯐꯥꯎꯕ ꯇꯝꯃꯦ ꯑꯃꯨꯛꯀ ꯏꯂꯚꯦꯟ ꯇꯨꯋꯦꯜꯐ ꯇ꯭ꯔꯤꯅꯤꯇꯤꯗ ꯇꯝꯃꯦ
ꯑꯣ